ꯍꯜꯂꯣ ꯍꯥꯎ ꯎꯝ ꯀꯣꯔꯧ
ꯃꯥꯅꯦ ꯗꯥ ꯔꯤꯁꯤꯀꯥꯟꯗ ꯅꯠꯇ꯭ꯔꯣ
ꯃꯥꯅꯦ ꯃꯥꯅꯦ ꯆꯥꯛ ꯏꯁꯤꯡ ꯆꯥꯔꯕ ꯅꯪ ꯀꯩꯗꯧꯔꯝꯃꯤꯒꯦ ꯍꯧꯖꯤꯛꯁꯤꯕꯨ
ꯆꯥꯛ ꯏꯁꯤꯡ ꯊꯣꯡꯒꯦ ꯇꯧꯔꯝꯃꯤꯌꯦ
ꯑꯩꯁ ꯃꯊꯦꯟ ꯍꯥꯎꯕ ꯃꯥꯜꯂꯤꯒ ꯀꯩꯅꯣ ꯆꯥꯛ ꯏꯁꯤꯡ ꯊꯣꯡꯕꯁꯦ ꯅꯣꯏꯔꯣꯝꯒꯤꯗꯤ ꯀꯃꯥꯏꯅ ꯇꯧꯔꯤ ꯌꯦꯟꯁꯥꯡ ꯅꯥꯄꯤ ꯂꯩꯕ ꯈꯣꯠꯄ ꯗꯨꯀꯥꯟꯗꯒꯤ ꯊꯥꯎ ꯊꯨꯝ ꯂꯩꯕꯁꯤꯕꯨ ꯅꯨꯡ ꯂꯩꯈꯤꯕꯗꯒꯤ ꯌꯥꯝ ꯇꯥꯡꯈꯠꯂꯛꯑꯦ ꯑꯩꯈꯣꯏ ꯁꯣꯝꯗꯗꯤ ꯑꯥ ꯌꯧꯔꯦ
ꯎꯝ ꯃꯃꯜꯕꯨꯗꯤ ꯌꯥꯝ ꯇꯥꯡꯈꯠꯂꯦ ꯑꯁ ꯍꯧꯖꯤꯛꯀꯥꯟ ꯌꯥꯝ ꯈꯦꯠꯅꯔꯦꯗ ꯑꯌꯥꯝꯕ ꯑꯩꯈꯣꯏ ꯑꯩꯈꯣꯏꯅ ꯑꯉꯥꯡ ꯑꯉꯥꯡ ꯑꯣꯏꯔꯤꯉꯩꯗꯗꯤ ꯄꯣꯠꯁꯦ ꯂꯨꯄꯥ ꯃꯉꯥ ꯄꯨꯈꯤꯕꯗ ꯑꯗꯨꯝ ꯑꯁꯇꯥꯎꯕ ꯂꯩꯕ ꯄ꯭ꯔꯣ ꯑꯗꯨꯗꯒꯤ ꯑꯆꯥꯄꯣꯠꯄꯨ ꯂꯩꯕ꯭ꯔꯣ ꯑꯗꯨꯝ ꯂꯩ ꯂꯩ ꯍꯜꯂꯛꯑꯦ ꯑꯗꯣ ꯑꯗꯨ ꯀꯥꯟ ꯂꯨꯄꯥ ꯃꯉꯥꯂꯤ ꯀꯩꯝ ꯆꯟꯅꯗ꯭ꯔꯦꯗ ꯎꯝ ꯃꯤꯁꯨ ꯃꯤꯁꯨ ꯌꯥꯝꯈꯠꯂꯛ ꯄꯩ ꯃꯇꯨꯡ ꯃꯇꯨꯡ ꯏꯟꯅ ꯄꯣꯠ ꯆꯩꯁꯨ ꯑꯗꯨꯝ ꯇꯥꯡꯈꯠꯂꯛꯑꯦ ꯍꯧꯖꯤꯛ
ꯇꯪꯍꯦ ꯎꯝ ꯃꯣꯏ ꯀꯩꯅꯣꯗꯤ ꯒ꯭ꯌꯥꯁ ꯑꯃꯨꯛ ꯍꯨꯝꯐꯨꯒꯇ ꯅꯣꯏꯁꯦ ꯇꯥꯟꯅꯗ꯭ꯔꯣ ꯍꯧꯖꯤꯛꯇꯤ ꯁꯤꯡꯅ ꯊꯣꯡꯕꯁꯦ ꯂꯩꯅꯗ꯭ꯔꯦꯅ ꯊꯥꯏꯅ ꯃꯇꯝꯒꯤ ꯑꯗꯨꯃꯥꯏꯅ
ꯎꯝ ꯍꯧꯖꯤꯛ ꯍꯧꯖꯤꯛꯀꯥꯟ ꯌꯥꯝ ꯑꯍꯣꯡꯕ ꯂꯥꯛꯈ꯭ꯔꯦꯗ ꯑꯌꯥꯝꯕ ꯍꯥꯏꯗꯤ ꯍꯥꯟꯅ ꯁꯤꯡꯅ ꯊꯣꯡꯅꯔꯝꯕ ꯋꯥ ꯀꯣꯏ ꯏꯃꯥ ꯏꯄꯥ ꯃꯇꯝ ꯏꯄꯥ ꯏꯄꯨꯅ ꯊꯣꯡꯉꯝꯕ ꯁꯤꯡꯒꯥꯛꯇꯣ ꯍꯧꯖꯤꯛꯇꯤ ꯁꯤꯡꯒꯥꯛꯇꯣ ꯊꯣꯡꯅꯗ꯭ꯔꯦ ꯍꯥꯟꯅꯗꯤ ꯑꯩꯈꯣꯏꯅ ꯑꯉꯥꯡ ꯑꯣꯏꯔꯤꯉꯩꯗꯗꯤ ꯑꯩꯈꯣꯏ ꯃꯥꯍꯣꯏ ꯃꯣꯏ ꯕꯕꯥꯍꯣꯏꯅ ꯍꯥꯏꯕꯗꯤ ꯃꯣꯏ ꯁꯟꯊꯤ ꯈꯨꯜꯂꯒ ꯀꯪꯍꯜꯂꯒ ꯁꯟꯊꯤ ꯆꯩꯒ ꯁꯥꯔꯒ ꯆꯥꯛꯀ ꯊꯣꯡꯉꯦ ꯌꯥꯔꯗꯤ ꯍꯥꯏ ꯑꯁ ꯑꯗꯨꯒꯤ ꯑꯗꯨꯃꯥꯏꯅ ꯊꯣꯡꯕꯅꯗꯤ
ꯍꯥꯎꯗꯤ ꯍꯥꯎꯋꯦ ꯑꯗꯣ ꯍꯧꯖꯤꯛꯇꯤ ꯒ꯭ꯌꯥꯁ ꯐꯣꯝꯅꯤ ꯒ꯭ꯌꯥꯁꯅ ꯑꯗꯨꯝ ꯊꯣꯡꯈ꯭ꯔꯦ ꯒ꯭ꯌꯥꯁꯀ ꯁꯤꯡꯒꯁꯦ ꯑꯃꯨꯛ ꯃꯍ ꯍꯧꯖꯝ ꯈꯦꯟꯅꯔꯦ
ꯈꯦꯠꯅꯔꯦ ꯈꯦꯠꯅꯔꯦ ꯒ꯭ꯌꯥꯁꯁꯨ ꯇꯥꯡꯈ꯭ꯔꯦ ꯕꯟ ꯂꯩꯈꯤꯕꯗꯒꯤ ꯀꯥꯏ ꯑꯁ ꯂꯩꯕ ꯍꯥꯏꯅ ꯂꯤꯁꯤꯡ ꯑꯃ ꯌꯧꯗꯕꯤ ꯑꯃꯗꯏ ꯄꯤꯔꯝꯕꯗꯨꯅ ꯍꯧꯖꯤꯛꯇꯤ ꯂꯤꯁꯤꯡ ꯑꯅꯤ ꯑꯒꯨꯝꯕꯐꯥꯎ ꯐꯪꯗꯗꯅ ꯑꯩꯀꯣ ꯄꯣꯠ ꯇꯥꯡ ꯈꯖꯅ ꯊꯤꯅꯤꯡꯉꯤ ꯑꯗꯨꯝꯕ ꯆꯪꯉꯛꯄ ꯃꯌꯥꯝꯁꯤꯅ ꯀꯔꯤ ꯍꯥꯏꯅꯤ ꯂꯥꯏꯔꯕ ꯑꯩꯈꯣꯏꯗꯗꯤ ꯆꯩꯊꯦꯡꯗꯤ ꯊꯤꯅ ꯄꯤꯔꯦ ꯍꯥꯏꯇꯥꯔꯦ
ꯃꯥ ꯃꯥ ꯆꯩꯊꯦꯡ ꯎꯝ ꯆꯩꯊꯦꯡꯕꯨꯗꯤ ꯄꯤꯔꯦ ꯑꯗꯣ ꯃꯥ ꯒ꯭ꯌꯥꯁ ꯅ ꯊꯣꯡꯕꯁꯤꯅ ꯑꯩꯈꯣꯏ ꯁꯝꯁꯨ ꯁꯝꯃꯦ ꯑꯗꯨꯗꯒꯤ ꯊꯨꯁꯨ ꯊꯨꯔꯦꯅ ꯑꯗꯨꯗꯒꯤ ꯍꯧꯖꯤꯛ ꯊꯕꯛ ꯏꯪꯈꯥꯡ ꯁꯨꯕ ꯄꯩꯁꯥ ꯇꯥꯟꯕꯒꯤ ꯖꯨꯛꯅꯤꯅ ꯄꯩꯁꯥ ꯇꯥꯟꯗꯕ ꯌꯥꯗꯕꯅꯤꯅ ꯑ ꯑꯊꯨꯕꯗ ꯄꯥꯝꯃꯒ ꯑꯗꯨꯃꯥꯏꯅ ꯑꯗꯨꯝ ꯁꯤꯖꯤꯟꯅꯕꯒꯤ ꯋꯥꯅꯦꯕ ꯑꯩꯈꯣꯏꯅ ꯎꯝ ꯒ꯭ꯌꯥꯁ ꯁꯤꯡ ꯊꯣꯡꯉꯕꯨꯗꯤ ꯁꯤꯡ ꯁꯤꯡꯁꯤꯁꯨ ꯑꯗꯨꯝ ꯀꯥꯟꯅꯕ ꯄꯣꯠꯅꯦꯕ ꯁꯤꯡ ꯁꯤꯡ ꯁꯤꯡꯁꯤꯅ ꯑꯃꯨꯛ ꯈꯤꯇꯪ ꯈꯨꯠ ꯆꯪꯉꯦ ꯑꯗꯨꯩ ꯇꯞꯁꯨ ꯇꯞꯄꯤ ꯑꯗꯨꯗꯩ ꯑꯃꯨꯛ ꯑꯗꯣ ꯁꯤꯡꯅ ꯊꯣꯡꯕꯨꯔꯗꯤ ꯆꯥꯡ ꯌꯥꯡꯁꯦ ꯒ꯭ꯌꯥꯁꯀ ꯊꯣꯡꯕꯨꯔꯗꯤ ꯁꯤꯡꯅ ꯊꯣꯡꯕꯅꯗꯤ ꯌꯥꯝ ꯊꯤꯅ ꯍꯥꯎꯏꯀꯣꯌꯥꯝꯝꯕ
ꯍꯥꯎꯋ ꯍꯥꯎꯋꯤ ꯏꯁꯤꯡꯒ ꯊꯣꯡꯅꯅ ꯍꯥꯎꯋ ꯒ꯭ꯌꯥꯁꯇ ꯐꯔꯤꯁꯤꯅ ꯌꯦꯡꯉꯣ ꯑꯩꯈꯣꯏꯒꯤ ꯈꯨꯡꯒꯪꯒꯨꯝꯕꯗꯗꯤ ꯌꯥꯕ ꯈꯨꯡꯒꯪꯗꯗꯤ ꯍꯥꯏꯗꯤ ꯀꯔꯤ ꯍꯥꯏꯅꯤ ꯑꯩꯈꯣꯏ ꯎꯃꯪꯒꯨꯝꯕ ꯎ ꯋꯥ ꯍꯧꯕ ꯖꯒꯥꯗꯒꯤ ꯏꯁꯤꯡ ꯅꯨꯡꯗꯣ ꯀꯔꯤ ꯍꯥꯢ ꯊꯤꯔꯨꯔꯒ ꯈꯨꯠ ꯂꯨꯔꯒ ꯊꯣꯡꯕ ꯌꯥꯏꯗꯅ ꯏꯝꯐꯥꯜ ꯁꯣꯍꯣꯔꯗ ꯂꯩꯕ ꯉꯩꯁꯤꯦ ꯀꯥꯏꯗꯒꯤ ꯇꯧꯅꯤ ꯏꯁꯤꯡ ꯅꯣꯡ ꯂꯩꯅꯥ ꯂꯩꯅꯤꯗꯅꯀꯣ
ꯃꯥꯅꯦ
ꯑꯗꯨꯅ ꯍꯧꯖꯤꯛꯇꯤ ꯎ ꯋꯥ ꯍꯥꯏꯔꯦ ꯍꯧꯖꯤꯜꯂꯛꯇ꯭ꯔꯦ ꯃꯌꯥꯝ ꯌꯥꯟꯊꯠꯄ ꯈꯔꯠꯄ ꯍꯦꯃꯟꯕꯗꯒꯤ ꯑꯗꯨꯅ ꯏꯁꯤꯡ ꯃꯨꯡꯅꯣ ꯊꯣꯡꯗꯣꯏꯁꯨ ꯌꯥꯔꯅꯕ ꯊꯣꯡꯉ ꯄꯩꯁꯥꯁꯨ ꯑꯗꯨꯝ ꯈꯤꯇꯪ ꯁꯦꯐꯇꯤ ꯑꯣꯏꯔꯒ ꯑꯗꯒꯤ ꯃꯩꯈꯨ ꯃꯨꯈꯨ ꯀꯥꯕ ꯈꯣꯠꯄꯁꯨ ꯐꯩꯗꯅꯀꯣ
ꯎꯝ ꯃꯩꯈꯨ ꯄꯥꯏꯕ ꯃꯥꯁꯦ ꯎꯝ
ꯑꯗꯨꯅ ꯌꯦꯡꯉ ꯑꯃꯒꯤꯒꯤ ꯎꯝ ꯎꯝ
ꯃꯩꯈꯨ ꯀꯥꯕꯁꯦ ꯑꯩꯈꯣꯏ ꯗꯤꯟ ꯅꯨꯡ ꯈꯟꯅꯕꯅꯤ ꯟꯗ ꯆꯨꯁꯜꯂꯤꯅ ꯃꯩꯈꯨꯅ ꯍꯧꯖꯤꯛ ꯒ꯭ꯌꯥꯁ ꯊꯣꯡꯉꯗꯤ ꯑꯗꯨ ꯆꯨꯅꯤꯡꯉꯥꯏꯁꯨ ꯑꯣꯏꯗꯦ ꯑꯗꯣ ꯗꯤꯟ ꯆꯨ ꯆꯨꯁꯜꯂꯗꯤ ꯗꯤꯟ ꯍꯥꯏꯁꯦ ꯑꯩꯈꯣꯏ ꯅ ꯈꯥ ꯈꯥꯥꯁꯦ ꯑꯃꯨꯛ ꯆꯨꯁꯜꯂꯝꯃꯤ ꯁꯨꯝ ꯁꯨꯝ ꯆꯥꯔꯒ ꯍꯦꯛꯇ ꯄꯥꯁꯤꯜꯂꯛꯑꯒ ꯌꯥꯝ ꯊꯨꯅ ꯅꯧꯅ ꯑꯃꯨꯛ ꯁꯤꯟꯅꯗꯤ ꯌꯥꯔꯛꯇꯦꯕ
ꯌꯥꯗꯦ ꯌꯥꯗꯦ
ꯑ ꯒ꯭ꯌꯥꯁꯇꯗꯤ ꯑꯗꯨꯝꯕꯩ ꯑꯗꯨꯝꯕꯗꯨꯣ ꯂꯩꯇ꯭ꯔꯦ ꯑꯗꯒꯤ ꯃꯥꯅꯨꯛ ꯈꯤꯇꯪ ꯀꯨꯏꯅ ꯆꯠꯂꯦꯖꯤꯗꯤ ꯑꯃꯨꯛ ꯆꯐꯨ ꯍꯥꯟꯁꯨ ꯈꯤꯇꯪ ꯃꯤꯅ ꯌꯦꯡꯕꯗ ꯗ ꯌꯥꯝ ꯂꯨ ꯅꯥꯟꯕꯗꯣ ꯑꯣꯏꯔꯦ
ꯑꯣꯏꯅ ꯆꯐꯨ ꯎꯝ ꯆꯐꯨ ꯌꯥꯝ ꯊꯦꯡꯕꯗꯁꯨ ꯅꯨꯡꯉꯥꯏꯕꯅꯤꯅꯦ ꯑꯩꯗꯤ ꯆꯨꯁꯤꯟꯗ꯭ꯔꯅꯤꯅ ꯑꯗꯨꯅ ꯍꯥꯏꯁꯦ ꯌꯥꯔꯤ ꯀꯥꯟꯅꯕꯁꯤ ꯑꯗꯨ ꯍꯥꯏꯔꯛꯀꯦ ꯃꯥꯅꯤ ꯃꯥꯅꯤ ꯎꯝ
ꯌꯥꯝ ꯌꯥꯝꯅ ꯊꯨꯏ ꯃꯥꯅ ꯍꯥꯏꯁꯦ ꯄꯩꯁꯥꯗꯤ ꯈꯔ ꯆꯪꯖꯔꯁꯨ ꯀꯣ ꯏꯌꯥꯝꯕ
ꯎꯝ ꯎꯝ ꯑꯗꯨ ꯍꯥꯏꯔꯒ ꯒ꯭ꯌꯥꯁꯀꯤꯅꯐ ꯃꯔꯛ ꯑꯃ ꯑꯣꯏꯂꯦ ꯍꯧꯖꯤꯛꯇꯤ ꯆꯥꯎꯈꯠꯂꯛꯄꯒꯤ ꯃꯇꯨꯡ ꯏ ꯑꯦꯂꯦꯛꯇ꯭ꯔꯤꯛꯀ ꯊꯣꯛꯣꯡꯅꯔꯦ ꯑꯩꯅ ꯍꯦꯛ ꯑꯦꯂꯦꯛꯇ꯭ꯔꯤꯛꯀꯤ ꯃꯣꯏꯒꯤ ꯀꯔꯤ ꯏꯟꯗꯛꯁꯟꯒ ꯍꯥꯏꯕ꯭ꯔꯥ ꯑꯗꯨꯝꯕꯗꯨꯅ ꯑꯃꯨꯛ ꯍꯦꯟꯅ ꯍꯥꯏꯗꯤ ꯒ꯭ꯌꯥꯁꯇꯒꯤ ꯑꯃꯨꯛ ꯃꯩ ꯍꯥꯏꯁꯤꯗꯤ ꯏꯂꯦꯛꯇ꯭ꯔꯤꯛꯀꯤ ꯃꯩ ꯍꯥꯏꯁꯤꯗꯤ ꯑꯗꯨꯝ ꯍꯥꯏꯗꯤ ꯀꯔꯤ ꯍꯥꯏꯅꯤ ꯋꯥꯠꯂꯔꯣꯏꯗꯝꯕꯅꯤ ꯂꯣꯏꯕ ꯅꯥꯏꯕ ꯅꯠꯇ꯭ꯔꯦꯕ ꯑꯗꯨꯅ ꯄꯩꯁꯥ ꯈꯔ ꯊꯤꯗꯣꯛꯈ꯭ꯔꯒꯅꯤ ꯃꯤ ꯌꯥꯝ ꯂꯩꯩ ꯃꯌꯥꯝ ꯌꯥꯎꯅꯔꯦꯕ ꯑꯦꯂꯦꯛꯇ꯭ꯔꯤꯛꯀꯤꯗ ꯃꯣꯏꯗꯤ ꯍꯣꯏ ꯃꯤꯅꯤꯠ ꯃꯤꯅꯤꯠꯀꯁꯨ ꯊꯝꯖꯏ ꯍꯥꯏꯌꯦ ꯊꯣꯡꯕ ꯍꯛꯆꯥꯡ ꯏꯟꯁꯥꯡꯒꯤ ꯃꯤꯅꯤꯠ ꯃꯉꯥ ꯁꯧꯍꯟꯕ ꯄꯨꯡꯁꯨ ꯑꯗꯨꯝ ꯃꯁꯥꯅ ꯑꯣꯊꯣꯛꯀꯠ ꯃꯊꯟꯇ ꯃꯨꯊꯠꯂ ꯑꯗꯨꯗꯤ ꯃꯤ ꯊꯕꯛ ꯊꯤ ꯀꯣꯝꯃꯗ꯭ꯔꯣ ꯊꯕꯛ ꯑꯃ ꯑꯩ ꯏꯔꯨꯖꯔꯨꯔꯒꯦꯁꯨ ꯑꯗꯨꯗꯒꯤ ꯑꯩ ꯀꯩꯒꯨꯝꯕ ꯊꯕꯛ ꯑꯃ ꯇꯧꯔꯒꯦꯁꯨ ꯑꯗꯨꯝ ꯅꯛ ꯊꯥꯒꯠꯂꯝꯃꯒ ꯌꯥꯏꯗꯅ
ꯌꯥꯏ ꯌꯥꯦ
ꯑꯗꯨꯒꯤ ꯍꯥꯏꯔꯨꯔꯗꯤ ꯃꯩꯅ ꯊꯨꯡꯅꯕ ꯃꯌꯥꯝ ꯌꯥꯎꯔꯛꯄꯁꯤꯁꯨ ꯁꯤꯁꯨ ꯐꯩ ꯒ꯭ꯌꯥꯁꯇꯒꯤ ꯍꯦꯟꯗꯣꯛꯇꯅ ꯍꯥꯟꯅꯗꯤ ꯑꯃꯨꯛ ꯒꯤꯒ꯭ꯌꯥꯁ ꯍꯥꯏꯁꯤ ꯆꯠꯅꯔꯝꯕꯗꯣ ꯑꯌꯥꯝꯕꯒꯤꯗꯣ ꯀꯃꯜ ꯃꯌꯥꯝꯅꯗꯤ ꯒ꯭ꯌꯥꯁ ꯑꯣꯏꯅ ꯊꯣꯡꯅꯔꯤꯕ
꯭ꯌꯥꯁ ꯑꯣꯏꯅ ꯊꯣꯡꯅꯔꯤ ꯍꯥꯏꯗꯤ ꯭ꯌꯥꯁ ꯑꯣꯏꯅ ꯊꯣꯡꯅꯩ ꯍꯥꯏꯁꯤꯅ ꯃꯩꯅ ꯊꯣꯡꯕꯁꯦ ꯑꯩꯈꯣꯏ ꯃꯩꯅ ꯊꯣꯡꯕꯁꯦ ꯃꯤꯁꯦ ꯈꯔ ꯏꯁꯤꯡ ꯏꯁꯤꯡ ꯀꯔꯦꯟ ꯁꯨꯝ ꯂꯩꯅꯩꯅ ꯏꯁꯤꯡ ꯃꯥꯏꯁꯤꯡ ꯄꯥꯏꯅꯕꯗ ꯑꯗꯨꯝ ꯃꯤ ꯃꯩ ꯅꯨꯡ ꯆꯤꯡꯕ ꯈꯣꯠꯄꯁꯦ ꯁꯨꯝ ꯇꯣꯏꯈꯠꯂꯛꯄꯁꯩ ꯑꯗꯨꯅ ꯃꯤꯁꯦ ꯈꯔ ꯀꯤꯅꯕ ꯀꯤꯅꯕꯁꯦ ꯑꯗꯣ ꯀꯤꯁꯦ ꯑꯩ ꯀꯤꯅꯕꯅꯤꯅ ꯑꯗꯨꯝ ꯃꯣꯏ ꯄꯥꯛꯅꯗꯤ ꯑꯗꯨꯗ ꯊꯣꯡꯗꯕꯅꯦꯕ ꯏꯌꯥꯝꯕ
ꯎꯝ ꯎꯝ ꯎꯝ ꯑꯗꯨꯅ ꯌꯦꯡꯉꯣ ꯍꯧꯖꯤꯛꯇꯤ ꯍꯥꯟꯅꯗꯤ ꯈꯨꯡꯒꯪꯗ ꯁꯦꯡ ꯅꯨꯡꯊꯣꯡ ꯐꯣꯡꯅꯔꯝꯕꯗ ꯍꯧꯖꯤꯛꯇꯤ ꯈꯨꯡꯒꯪꯗꯕꯨ ꯑꯩꯈꯣꯏꯒꯤ ꯀꯔꯤꯒꯤ ꯁꯔꯀꯥꯔꯒꯤ ꯏꯁꯀꯤꯝ ꯅꯨꯄꯤꯒ ꯍꯧꯗꯣꯛꯄꯗꯣ ꯒ꯭ꯌꯥꯁꯀꯤ ꯎꯖ ꯋꯥꯂꯥ ꯏꯁꯀꯤꯝꯒ ꯍꯧꯗꯣꯛꯄꯗꯣ ꯑꯗꯨꯝꯕ ꯃꯌꯥꯝ ꯂꯥꯛꯈꯤꯕꯈꯤꯕꯗꯒꯤ ꯈꯨꯡꯒꯪꯒꯤ ꯂꯝꯗꯁꯨ ꯍꯧꯖꯤꯛ ꯇꯤ ꯀꯩꯅꯣ ꯊꯣꯡꯅꯗ꯭ꯔꯦ ꯏꯁꯤꯡꯦꯡ ꯅꯨꯡꯅ ꯊꯣꯡꯉꯅꯕꯗꯤ ꯊꯣꯡꯅꯈꯤꯗ꯭ꯔꯦ ꯒ꯭ꯌꯥꯁ ꯑꯃ ꯂꯣꯏ ꯊꯣꯡꯅꯈ꯭ꯔꯦ ꯑꯗꯨꯅ ꯂꯩꯀꯥꯏꯒꯤ ꯑꯍꯜ ꯂꯃꯟꯁꯤꯡꯅ ꯍꯥꯏꯅꯩ ꯀꯩꯅꯣꯅꯦꯍꯦ ꯍꯧꯖꯤꯛ ꯍꯧꯔꯛꯏꯕ ꯑꯉꯥꯡ ꯑꯉꯥꯡꯉꯩꯁꯤꯗꯤ ꯀꯔꯤ ꯁꯤꯡꯅ ꯊꯣꯡꯕ ꯍꯩꯔꯔꯣꯏꯅ ꯑꯗꯨꯗꯤ ꯂꯥꯏ ꯑꯍꯟꯈꯩ ꯍꯥꯟꯅ ꯁꯤꯡꯅ ꯊꯣꯡꯉꯝꯕꯗꯧ ꯃꯣꯏꯕꯨ ꯁꯤꯡꯅ ꯊꯣꯡꯕ ꯍꯩꯈꯤꯗ꯭ꯔꯦ ꯍꯥꯏꯔꯤꯅꯤ ꯀꯩꯅꯩꯅꯣ ꯍꯥꯏꯗꯤ ꯁꯨꯝ ꯊꯣꯡꯈꯤꯗꯕ ꯁꯨꯝ ꯊꯥꯒꯠꯈꯤꯗꯕꯗꯣ ꯑꯗꯨꯅꯕꯨ ꯈꯔ ꯂꯥꯏꯌꯦ ꯑ ꯅꯣꯛꯅꯤꯡꯉꯗꯗꯤ ꯑꯩꯈꯣꯏ ꯏ ꯃꯥꯅꯕ ꯍ ꯆꯥꯛ ꯆꯥꯅꯕꯗ ꯆꯥꯛ ꯆꯥꯅꯕ ꯆꯠꯄꯗ ꯒ꯭ꯌꯥꯁ ꯑꯣꯏꯅ ꯄꯨꯅꯔꯦ ꯅꯠꯇꯕꯤ ꯃꯔꯛꯇ ꯁꯤꯡꯅ ꯊꯣꯡ ꯍꯦꯅ ꯁꯤꯡꯅ ꯊꯣꯡꯕ ꯈꯣꯠꯄ ꯀꯊꯠꯅꯕ ꯌꯥꯎꯕ ꯃꯇꯦꯛ ꯌꯥꯎꯔꯦ ꯃꯇꯥꯡ ꯌꯥꯎꯔꯑꯦꯕ
ꯎꯝ
ꯑꯗꯨꯝꯕꯗ ꯁꯤꯡ ꯊꯥꯒꯠꯄ ꯍꯩꯇꯗꯅ ꯕꯣꯠ
ꯃꯥ ꯍꯧꯖꯤꯛ ꯍꯧꯖꯤꯛꯀꯥꯟꯁꯤꯗꯤ ꯈꯔꯊ ꯊꯣꯛ ꯌꯣꯛꯄꯗ ꯑꯩꯈꯣꯏ ꯁꯤꯡꯅ ꯊꯣꯡꯕ ꯍꯥꯏꯁꯦ ꯀꯩꯅꯣ ꯃꯁꯛ ꯈꯪꯗꯕ ꯃꯤꯁꯨ ꯃꯌꯥꯝ ꯌꯥꯎꯔꯤꯅꯦꯕ
ꯌꯥꯝꯔꯦ ꯑꯗꯨꯅ ꯑꯩꯈꯣꯏꯗꯤ ꯦꯡꯅ ꯊꯥꯒꯠꯄ ꯍꯥꯏꯕꯗꯣ ꯑꯗꯨ ꯍꯩꯇ꯭ꯔꯕꯅꯤꯅ ꯑꯗꯨꯝ ꯒ꯭ꯌꯥꯁ ꯍꯥꯏ ꯒ꯭ꯌꯥꯁ ꯇꯧ ꯂꯩꯔꯦ ꯑꯁꯤ ꯑꯩꯈꯣꯏꯅ ꯍꯥꯏꯖꯤꯟꯕꯁꯨ ꯐꯩ ꯁꯦꯡꯅ ꯍꯥꯏꯗꯤ ꯌꯦꯡꯉꯣ ꯒ꯭ꯌꯥꯁ ꯍꯥꯏꯁ ꯃꯤ ꯑꯁꯣꯝ ꯃꯄꯥꯟ ꯑꯝꯗꯒꯤ ꯄꯨꯁꯤꯜꯂꯛꯄꯅꯤ ꯅꯠꯇ꯭ꯔꯥ
ꯎꯝ
ꯕꯟ ꯅꯨꯡ ꯂꯩꯔꯛꯄ ꯃꯇꯥꯡ ꯑꯗꯨꯗꯒꯤ ꯀꯩꯅꯣ ꯇꯧꯕ ꯄꯨꯁꯤꯜꯄꯨ ꯂꯛꯄ ꯌꯥꯗ꯭ꯔꯕ ꯃꯇꯥꯡꯗꯗꯤ ꯀꯩꯅ ꯐꯣꯡꯗꯣꯔꯤ ꯒ꯭ꯌꯥꯁꯇꯣ ꯂꯣꯏꯈꯤꯕ ꯊꯣꯛꯑꯒꯗꯤ ꯅꯠꯇ꯭ꯔꯥ ꯑꯗꯨꯝꯕꯁꯨ ꯂꯩ ꯑꯗꯨꯅ ꯍꯥꯏꯖꯤꯟꯕꯁꯤ ꯂꯣꯏꯅ ꯐꯩ ꯒ꯭ꯌꯥꯁꯅ ꯊꯣꯡꯕꯗꯁꯨ ꯍꯩꯕ ꯑꯗꯨꯗꯒꯤ ꯁꯤꯡꯕ ꯊꯣꯡꯕꯗꯁꯨ ꯍꯩꯕꯀꯣ ꯃꯁꯤ ꯑꯗꯨꯝ ꯑꯩꯗ ꯒ꯭ꯌꯥꯁꯅ ꯊꯣꯡꯕ ꯈꯛꯇ ꯍꯩꯕꯁꯨꯦ
ꯃꯥꯅꯦ ꯃꯥꯅꯦ ꯂꯣꯏꯅ ꯍꯩꯖꯤꯟꯕꯩꯁꯦ ꯀꯥꯟꯅꯕꯅꯦ ꯍꯥꯏꯗꯤ ꯀꯥꯟꯅꯕꯅꯦ ꯍꯥꯏꯗꯤ ꯇꯝ ꯉꯝꯗꯦ ꯂꯪꯕꯩ ꯆꯠꯄ ꯈꯣꯠꯄ ꯒ꯭ꯌꯥꯁ ꯂꯣꯏꯈꯤꯕ ꯈꯣꯠꯈꯤꯕ ꯍꯥꯏꯁꯦꯪꯉꯝꯗꯦ ꯑꯩꯈꯣꯏ ꯑꯁꯦꯡꯕꯗꯤ ꯑꯩꯈꯣꯏ ꯅꯣꯏꯅ ꯍꯩꯒꯗꯕꯅꯤ
ꯎ
ꯑꯩꯗꯤ ꯃꯤ ꯃꯣꯏ ꯄꯣꯝꯅꯤꯀꯣ
ꯎꯝ ꯑꯗꯨꯅꯤ ꯒ꯭ꯌꯥꯁꯇꯣ ꯌꯦꯡꯉꯣ ꯆꯤꯡ ꯃꯥꯟꯗꯗꯤ ꯑꯗꯨ ꯑꯃꯨꯛ ꯌꯧꯔꯝꯃꯣꯏꯗꯣꯏꯅꯤꯄꯥ ꯒ꯭ꯌꯥꯁꯇꯣ ꯁꯤꯡꯅ ꯊꯣꯡꯅꯔꯝꯈꯤꯗꯣꯏꯅꯤ
ꯃꯥ ꯏꯁꯤꯡ ꯏꯁꯤꯡ ꯊꯣꯡꯅꯈꯤꯗꯅꯤ ꯑꯗꯨꯝ ꯏꯚꯟ ꯃꯩ ꯃꯩꯕꯨ ꯐꯪꯗꯕ ꯂꯝꯁꯨ ꯂꯩꯔꯤꯅꯤꯗꯣ ꯍꯣꯏ ꯑꯗꯣ ꯑꯩꯈꯣꯏꯅ ꯑꯩꯈꯣꯏꯅ ꯌꯥꯝ ꯅꯨꯡꯉꯥꯏꯅ ꯊꯣꯡꯅꯏ ꯒ꯭ꯌꯥꯁ ꯑꯁꯤ ꯑꯩꯈꯣꯏ ꯑꯩꯈꯣꯏ ꯉꯛꯏꯕꯗꯒꯤꯁꯨ ꯑꯩꯈꯣꯏ ꯐꯠꯇꯕ ꯍꯥꯎꯊꯤ ꯃꯔꯛꯇꯒꯤ ꯑꯃꯨꯛ ꯁꯨꯝꯇꯣꯛꯑꯒ ꯑꯃꯨꯛ
ꯎꯝ ꯍꯣ ꯇꯥꯎꯊꯤ ꯍꯥꯏꯔꯒ ꯅꯪꯒꯤ ꯑꯩꯈꯣꯏꯒꯤ ꯒ꯭ꯌꯥꯁꯁꯤꯅ ꯑꯃꯨꯛ ꯑꯩꯈꯣꯏꯒꯤ ꯄꯦꯇ꯭ꯔꯣꯂꯤꯌꯝ ꯄ꯭ꯔꯗꯛꯇ ꯁꯦꯝꯃꯛꯄꯅꯦ ꯑꯗꯨꯅ ꯐꯠꯇꯕ ꯌꯨꯝꯒꯤ ꯁꯦꯝꯕ ꯕꯥꯏꯑꯣꯣꯒ꯭ꯌꯥꯁꯁꯤꯅ ꯍꯣꯏ ꯍꯣꯏ ꯕꯥꯏꯌꯣꯒ꯭ꯌꯥꯁꯁꯦ ꯑꯩꯈꯣꯏꯒꯤ ꯊꯤꯒꯨꯝꯕ ꯀꯩꯒꯨꯝꯕ ꯄꯠꯊꯛ ꯄꯨꯝꯊꯕꯗꯤ ꯁꯦꯝꯕꯗꯣ ꯃꯗꯨꯁꯨ ꯁꯦꯝꯕ ꯈꯣꯠꯄ ꯈꯔꯗꯤ ꯆꯪꯕ ꯃꯥꯜꯂꯦ ꯑꯗꯨꯝ ꯑꯗꯨꯁꯨ ꯑꯗꯨꯝ ꯄꯩꯁꯥ ꯁꯦꯝꯕ ꯌꯥ ꯑꯍꯥꯟꯕꯒꯤ ꯄꯩꯁꯥ ꯈꯔ ꯆꯪꯖꯔꯒꯁꯨ ꯑꯗꯨꯝ ꯑꯗꯨꯅꯗꯤ ꯃꯈꯥ ꯇꯥꯔꯗꯤ ꯐꯩꯒꯁꯨ ꯍꯥꯏ
ꯑ ꯑꯗꯨ ꯄꯩꯁꯥ ꯑꯗꯨꯅ ꯑꯗꯨꯅꯗꯤ ꯌꯥꯝ ꯊꯤꯅ ꯁꯦꯕ ꯑꯣꯏ ꯑꯌꯥꯝꯕ ꯍꯥꯏꯗꯤ ꯑꯍꯥꯟꯕꯗ ꯄꯩꯁꯥ ꯑꯗꯨ ꯑꯩꯈꯣꯏ ꯆꯍꯤ ꯑꯅꯤꯗ ꯊꯣꯡꯕꯒꯤ ꯒ꯭ꯌꯥꯁꯇꯣ ꯃꯥꯅ ꯑꯃꯨꯛꯇꯗ ꯆꯪꯁꯤꯉꯒ ꯑꯗꯨꯝ ꯄꯨꯟꯁꯤ ꯂꯥꯏꯐ ꯇꯥꯏ꯭ꯝ ꯑꯣꯏꯅ ꯊꯣꯡꯕꯗ ꯀꯩꯁꯨ ꯀꯥꯏꯗꯦꯕ ꯑꯌꯥꯝꯕ ꯑꯗꯨꯅꯗꯤ ꯌꯥꯝ ꯊꯤꯅ ꯍꯥꯏꯗꯤ ꯆꯍꯤ ꯑꯅꯤꯗ ꯑꯩꯈꯣꯏ ꯒ꯭ꯌꯥꯁ ꯂꯩꯕꯗ ꯑꯩꯈꯣꯏ ꯂꯤꯁꯤꯡ ꯇꯔꯥ ꯀꯨꯟ ꯀꯨꯟꯊ꯭ꯔꯥꯃꯨꯛ ꯆꯪꯉꯝꯅꯦꯕ ꯌꯥꯝ ꯁꯦꯡꯅ ꯍꯥꯏꯔꯕꯗ ꯑꯗꯨꯝ ꯆꯪꯁꯤꯟꯈꯒ ꯁꯨꯝ ꯈ ꯇꯪꯈꯥꯏꯃꯨꯛ ꯆꯪꯁꯤꯟꯉꯒ ꯑꯗꯨꯒ ꯕꯥꯏꯑꯣꯒ꯭ꯌꯥꯁꯀꯤꯗꯣ ꯑꯩꯈꯣꯏ ꯐꯠꯇꯕ ꯐꯥꯎꯇꯤꯗꯩ ꯄꯩꯁꯗꯔ ꯁꯦꯝꯕꯗꯣ ꯑꯗꯨꯅꯗꯤ ꯌꯥꯝ ꯊꯤꯅ ꯁꯦꯝꯞꯈꯤ ꯇꯤ ꯑꯣꯏꯌꯦꯀꯣ ꯑꯌꯥꯝꯕ
ꯣꯏ ꯑ ꯑꯗꯨꯅ ꯋꯥꯔꯤꯔꯤꯁꯤꯅ ꯌꯦꯡꯉꯉꯗꯪꯅ ꯍꯥꯏꯗꯨ ꯆꯍꯤ ꯑꯃ ꯀ ꯇꯧꯕ ꯅꯗꯦꯅ ꯐꯖꯅ ꯇꯧꯔꯒꯗꯤ ꯑꯗꯨꯝ ꯇꯧꯔꯒꯗꯤ ꯍꯌꯦꯡ ꯄꯨꯟꯁꯤ ꯆꯨꯞꯄ ꯂꯥꯏꯔꯤꯛꯇꯗꯨ ꯌꯥꯈꯩꯁꯤꯡ ꯂꯩꯔꯒ ꯑꯗꯨꯝ ꯁꯤꯖꯤꯟꯅꯕ ꯌꯥꯗꯣꯏꯅꯦ ꯑꯗꯨ
ꯑꯩꯈꯣꯏ ꯄꯩꯁꯥ ꯄꯩꯁꯥꯕꯨ ꯂꯩꯔꯗꯤ ꯀꯩꯁꯨ ꯂꯩꯕ ꯊꯕꯛ ꯅꯠꯇꯗꯦꯌꯥꯝꯕ ꯑꯩꯈꯣꯏ ꯄꯩꯁꯥ ꯂꯩꯇꯕꯁꯤꯗ ꯑꯩꯈꯣꯏ ꯑꯩꯈꯣꯏ ꯄꯩꯁꯥ ꯄꯩꯁꯥ ꯂꯩꯔꯗꯤ ꯂꯣꯏ ꯇꯜꯂꯦꯕ ꯄꯩꯁꯥ ꯄꯩꯁꯥ ꯄꯩꯁꯥꯁꯤꯕꯨ ꯂꯩꯔꯗꯤ ꯑꯩꯈꯣꯏ ꯇꯟ ꯑꯇꯟꯕꯩꯁꯦ ꯄꯥꯛ ꯂꯩꯇꯦꯕ ꯇꯧꯅꯤꯡꯕꯗ ꯇꯧꯕ ꯉꯝꯃꯦꯕ
ꯎꯝ
ꯃꯤ ꯍꯧꯖꯤꯛꯇꯤ ꯆꯥꯎꯈꯠꯂꯛꯄꯒꯤ ꯃꯇꯨꯡ ꯃꯇꯨꯡꯏꯟꯅ ꯃꯤ ꯃꯤ ꯃꯤ ꯃꯤꯒꯥꯛꯁꯦ ꯑꯗꯨꯝ ꯑꯃꯒ ꯑꯃꯒ ꯃꯇꯦꯡ ꯄꯥꯡꯅꯔ ꯈꯣꯠꯂꯒ ꯑꯗꯨꯝ ꯄꯨꯟꯅ ꯍꯤꯡꯃꯤꯟꯅꯕꯗ ꯑꯗꯨꯝ ꯄꯩꯁꯥꯕꯨ ꯌꯥꯎꯔꯗꯤ ꯑꯗꯨꯝ ꯄꯨꯟꯅ ꯍꯤꯡꯃꯤꯟꯅꯕꯗ ꯀꯩꯁꯨ ꯑꯀꯥꯏꯕ ꯂꯩꯇꯦꯕ
ꯍꯥꯏꯕ ꯂꯩ ꯉꯥꯏꯕ ꯂꯩꯇꯦ ꯑꯗꯨꯒꯤꯅ ꯑꯗꯨ ꯑꯣꯏꯖꯔꯒꯁꯨ ꯒ꯭ꯌꯥꯁꯀꯤꯁꯦ ꯈꯔ ꯐꯪꯒꯗꯕ ꯌꯥꯎꯔꯛꯄ ꯃꯇꯥꯡ ꯌꯥꯎꯋꯤꯗꯅ
ꯀ꯭ꯔꯤꯁ ꯐꯪꯅ ꯎꯝ
ꯍꯣꯏ ꯂꯣꯏ ꯂꯣꯏꯊꯣꯛꯈꯤꯕꯒꯨꯝꯕ
ꯎꯝ
ꯃꯁꯤꯗ ꯑꯣꯏꯔꯦ ꯐꯔꯛ ꯌꯥꯝ ꯇꯥꯔꯤꯁꯦ ꯀꯔꯤ ꯍꯥꯢꯅꯤ ꯂꯩꯒꯥꯢꯒꯤ ꯏꯝꯐꯥꯜꯒꯤ ꯂꯩꯔꯤꯕ ꯄꯩꯁꯥ ꯅꯨꯡꯁꯥ ꯄꯥꯏꯕ ꯉꯁꯤꯗꯤ ꯀꯣ
ꯃꯥ
ꯑꯩꯈꯣꯏꯅꯒ ꯅꯣꯡꯃ ꯆꯪꯉꯨꯏꯌꯦ ꯃꯤꯒꯤꯒ ꯄꯩꯁꯥ ꯄꯥꯕ ꯉꯣꯏ ꯃꯌꯨꯝꯒꯤꯗ ꯀꯩꯅꯣ ꯑꯗꯨꯒ ꯑꯩꯈꯣꯏ ꯀꯩꯅꯣꯒꯨꯝꯕ ꯒ꯭ꯌꯥꯁꯀꯤ ꯀꯩꯒꯤ ꯃꯅꯨꯡꯒꯤ ꯃꯩ ꯐꯤꯠꯇꯤꯡ ꯈꯨꯨꯗꯤꯡ ꯇꯧꯕꯀꯣ
ꯎꯝ
ꯑꯗꯨꯒ ꯂꯩꯔꯝꯃꯤꯁꯤꯗꯤ ꯃꯣꯏꯗꯤ ꯒ꯭ꯌꯥꯁꯁꯨ ꯃꯔꯤ ꯃꯉꯥꯒ ꯂꯩꯅꯩ ꯍꯥꯏꯗꯤ ꯃꯣꯏꯗꯒꯤ ꯏꯤꯁꯤꯟꯗ ꯌꯥꯗꯕ ꯑꯃ ꯂꯣꯏꯈ꯭ꯔꯒ ꯍꯥꯏꯗꯤ ꯈꯨꯗꯛ ꯈꯨꯗꯛꯀꯤ ꯊꯕꯛꯇꯣ ꯌꯥꯗꯅꯤꯅ ꯌꯦꯡꯉꯣ ꯃꯅꯤꯄꯨꯔꯗ ꯍꯥꯏꯔꯣ ꯕꯟꯁꯦ ꯑꯃꯨꯛ ꯁꯥꯡꯅ ꯇꯧꯈꯤꯕꯅ ꯁꯨꯡꯂꯣꯏ ꯂꯣꯏ ꯅꯥꯏꯗꯦ ꯑꯗꯨꯗꯒꯤꯩ ꯒ꯭ꯌꯥꯁꯇꯣ ꯂꯩꯇ꯭ꯔꯒꯗꯤ ꯃꯣꯏ ꯀꯔꯤ ꯆꯥꯗꯣꯔꯤ ꯀꯔꯤ ꯊꯣꯡꯉꯒ
ꯃꯥ
ꯃꯣꯏꯗꯤ ꯂꯩꯕꯒꯤ ꯂꯩꯗ ꯆꯥꯕ ꯉꯥꯛꯇꯅꯤ ꯑꯗꯨꯅ ꯒ꯭ꯌꯥꯁꯇꯣ ꯈꯔ ꯈꯔ ꯏꯁꯇꯣꯛꯇ ꯊꯝꯕ ꯍꯥꯏꯇꯥꯔꯦ ꯃꯣꯏꯒꯤꯗꯣ ꯑꯗꯨꯃꯥꯏꯅ ꯇꯧꯔꯤꯗꯣ
ꯎꯝ
ꯑꯗꯨꯅ ꯃꯣꯏꯗꯤ ꯋꯥꯠꯄ ꯍꯥꯏꯕꯗꯨꯗꯤ ꯂꯩꯇ꯭ꯔꯦ ꯒ꯭ꯌꯥꯁꯀꯤꯗꯤ ꯍꯥꯏꯗꯤ ꯃꯌꯥꯝ ꯃꯌꯥꯝꯅ ꯁꯤꯅ ꯊꯝꯃꯦ ꯄꯩꯁꯥꯗꯨꯁꯨ ꯄꯩꯁꯥ ꯄꯥꯏꯕ ꯃꯣꯏꯗꯗꯤ ꯌꯥꯝ ꯐꯣꯠꯇꯤ ꯂꯤꯁꯤꯡ ꯑꯅꯤ ꯑꯍꯨꯝ ꯑꯃ ꯑꯅꯤ ꯀꯥꯏꯔꯁꯦꯀꯣ ꯑꯗꯨꯅ ꯕ꯭ꯂꯦꯛꯇꯒꯤ ꯑꯣꯏꯔꯁꯨ ꯑꯗꯨꯝ ꯂꯩꯅꯔꯦ ꯑꯁꯦꯡꯕꯗꯤ ꯕ꯭ꯂꯦꯛꯇꯁꯦ ꯌꯣꯟꯕ ꯌꯥꯗꯤ ꯌꯥꯗꯕꯅꯤ ꯑꯗꯨꯝ ꯌꯣꯟꯊꯣꯛꯅꯩ ꯄꯩꯁꯥ ꯑꯩꯗꯤ ꯃꯣꯏ ꯄꯩꯁꯥ ꯐꯪꯅꯕ ꯍꯥꯏꯇꯥꯔꯦꯀꯣ
ꯎꯝ
ꯑꯗꯨꯅ ꯑꯩꯈꯣꯏꯅ ꯑꯃꯨꯛ ꯕ꯭ꯂꯦꯛꯇ ꯌꯣꯜꯂꯛꯄꯗꯣ ꯇꯥꯡ ꯇꯥꯡ ꯂꯩꯅꯕ ꯔꯦꯟꯇ ꯂꯩꯅꯕ ꯀꯥꯡꯕꯨ ꯑꯗꯩ ꯍꯣꯁꯇꯦꯜꯗ ꯂꯩꯅꯕꯩ ꯃꯣꯏꯗꯤ ꯆꯥꯗ ꯌꯥꯗꯕꯅꯤꯅ ꯏꯝꯐꯥꯜꯗ ꯂꯩꯅꯕ ꯀꯥꯡꯕꯨꯗꯨꯅꯗꯤ ꯑꯗꯨꯝ ꯂꯩꯔꯦ ꯕ꯭ꯂꯦꯛꯇꯣ
ꯎꯝ
ꯑꯗꯨꯅ ꯑꯗꯨꯅ ꯇꯧꯋ ꯄꯩꯁꯥ ꯇꯥꯟꯕ ꯀꯥꯡꯕꯨꯉꯩꯅ ꯄꯩꯁꯥ ꯇꯥ ꯂꯩꯔꯦꯒ꯭ꯌꯥꯁꯗ
ꯎꯝ
ꯑꯗꯣ
ꯄꯩꯁꯥꯕꯨ ꯂꯩꯔꯗꯤ ꯅꯣꯏ ꯂꯩꯕ ꯌꯥꯕ ꯄꯣꯠ ꯉꯥꯛꯇꯅꯤꯗꯤ ꯌꯥꯝ ꯎꯝ ꯄꯩꯁꯥꯁꯨ
ꯎꯝ
ꯄꯩꯁꯥꯁꯨ ꯑꯩꯈꯣꯏ ꯇꯥꯟꯗꯕꯁꯨ ꯌꯥꯗꯦ ꯑꯗꯨꯅ ꯇꯥꯟꯗꯗꯤ ꯂꯩ ꯂꯩ ꯄꯣꯠꯇꯤ ꯇꯥꯜꯂ ꯀꯥꯏꯅ ꯂꯩꯕꯒꯤ ꯋꯥꯅꯦꯕ
ꯑ ꯑꯗꯨ ꯍꯥꯏꯔꯒ ꯅꯣꯏꯒꯤꯗꯤ ꯊꯣꯡꯗꯅꯦꯗꯤ ꯍꯥꯏ
ꯎꯝ
ꯅꯣꯏꯗꯤ ꯌꯨꯝꯗ ꯒ꯭ꯌꯥꯁ ꯊꯣꯡꯗꯕ꯭ꯔꯣ ꯀꯩꯅ ꯊꯣꯡꯒꯦ
ꯑꯩꯈꯣꯏ ꯑꯩꯈꯣꯏꯗꯤ ꯒ꯭ꯌꯥꯁꯁꯦ ꯌꯥꯝ ꯇꯣꯏꯅ ꯊꯣꯡꯕꯗꯤ ꯑꯣꯏꯗꯦ ꯒ꯭ꯌꯥꯁ ꯇꯣꯏꯅ ꯊꯣꯡꯕ ꯑꯣꯏꯗꯦꯗꯤ ꯑꯩꯈꯣꯏꯗꯤ ꯈꯨꯡꯒꯪꯅꯤꯅ ꯒ꯭ꯌꯥꯁꯁꯦ ꯐꯪꯗꯦꯕ ꯐꯪꯗꯦꯗꯤ ꯌꯥꯝ ꯇꯥꯡ ꯇꯥꯡ ꯐꯪꯉꯦꯕ ꯑꯗꯨꯅ ꯊꯥꯃꯨꯛ ꯒ꯭ꯌꯥꯁꯃꯨꯛ ꯊꯥ ꯑꯅꯤ ꯑꯍꯨꯝ ꯒ꯭ꯌꯥꯁ ꯊꯣꯡꯉꯅꯤ ꯑꯗꯨ ꯒ꯭ꯌꯥꯁꯇꯣ ꯍꯦꯛ ꯂꯣꯏꯈꯤꯕꯒ ꯁꯤꯂꯤꯟꯗꯔꯗꯣ ꯑꯅꯤ ꯂꯩ ꯉꯝꯗꯕꯅꯤꯅ ꯑꯩꯈꯣꯏ ꯁꯤꯂꯤꯟꯗꯔ ꯑꯃ ꯂꯥꯛꯄ ꯑꯣꯏꯅ ꯁꯨꯝ ꯃꯩꯗ ꯃꯩꯗ ꯑꯃꯨꯛ ꯊꯣꯡꯉꯦꯕ ꯑꯩꯈꯣꯏꯗ